ꯍꯜꯂꯣ
ꯀꯩꯗꯧꯔꯤꯅꯣ ꯑꯦꯁ ꯑꯩꯅ ꯑꯣꯏꯅ ꯍꯪꯕ ꯑꯩꯗꯤ ꯍꯧꯖꯤꯛ ꯇ ꯊꯕ ꯍꯜꯂꯛꯄꯒꯤ ꯋꯥꯏꯅ ꯊꯕ ꯍꯜꯂꯛꯄꯗꯨꯅ ꯑꯃꯨꯛ ꯑꯥꯊꯛ ꯈꯔ ꯇꯧꯁꯜꯂꯨꯔꯦ ꯑꯗꯨꯒꯤ ꯄꯨꯛꯁꯦ ꯄꯨ ꯉꯝꯗꯗꯅ ꯐꯃꯨꯡꯗ ꯍꯤꯞꯄꯤ
ꯑꯗꯣ ꯇꯣꯄꯤꯛꯀꯤ ꯃꯇꯥꯡꯗ ꯐꯖꯅ ꯉꯥꯡꯗ꯭ꯔꯒꯗꯤ ꯄꯩꯁꯥ ꯐꯖꯅ ꯆꯪꯗꯦꯀꯣ
ꯑꯗꯨ ꯀꯔꯤ ꯃꯇꯥꯡꯒꯤꯗꯣ ꯌꯥꯔꯦ ꯀꯩꯗꯧꯔꯒꯦ ꯑꯗꯨꯝ ꯍꯥꯏꯔꯛꯑꯣ ꯌꯥꯔꯦ
ꯀꯔꯤ ꯃꯊꯦꯜ ꯆꯥꯔꯅꯤ ꯉꯁꯥꯏꯕꯨꯗꯤ ꯀꯩ ꯁꯥꯏ
ꯀꯁꯥꯕꯛꯇꯤ ꯅꯨꯡꯁꯥꯒ ꯈꯔ ꯁꯥꯕꯅꯤꯅ ꯑꯗꯨ ꯍꯟꯖꯥꯡꯗꯣ ꯀꯌꯥ ꯆꯥꯅꯤꯡꯗꯦꯅ ꯁꯤꯡꯖꯨ ꯑꯃ ꯂꯩꯁꯜꯂꯦ ꯑꯗꯨꯒ ꯀꯤꯂꯤ ꯆꯅꯥ ꯌꯦꯟ ꯃꯍꯤꯗꯨꯒ ꯇꯧꯕꯗꯣꯝ ꯂꯩꯁꯜꯂꯦ ꯑꯗꯨꯒ ꯑ ꯈꯔ ꯃꯍꯤ ꯈꯤꯇꯪꯁꯨ ꯌꯥꯎꯕꯅ ꯑꯂꯨ ꯁꯥꯛꯇꯣꯡꯉ ꯂꯩꯁꯜꯂ ꯑꯍꯨꯝꯗꯨꯣ ꯄꯥꯔ ꯆꯥꯥꯁꯟꯕꯗꯗꯤ ꯑꯪ ꯑꯗꯩ ꯍꯧꯖꯤꯛ ꯍꯜꯂꯛꯄꯗ ꯎꯝ ꯍꯧꯖꯤꯛ ꯅꯨꯃꯤꯗꯥꯡ ꯋꯥꯏꯔꯝꯒꯤ ꯍꯜꯂꯛꯄꯩꯗꯨꯗ ꯕꯣꯔꯥ ꯆꯥꯕꯣꯔꯥ ꯆꯥꯔꯨꯁꯦꯅ ꯃꯨ ꯑꯗꯨ ꯑꯃꯨꯛ ꯆꯥꯁꯤꯜꯂꯛꯄꯒꯤ ꯌꯥꯗ꯭ꯔꯦ ꯀꯩꯅꯣꯒꯤ ꯁꯤꯡꯖꯨꯗꯨꯁꯨ ꯑꯗꯨꯝ ꯍꯥꯎꯋꯤꯅꯦ ꯊꯥꯡꯃꯩꯕꯟꯒꯤꯗꯣ ꯍꯣꯏ ꯑꯗꯣ ꯃꯣꯏꯗꯣ ꯃꯣꯔꯣꯛ ꯄꯨꯛꯇꯤ ꯌꯥꯝ ꯅꯨꯡꯉꯥꯏꯇꯦ ꯌꯥꯝ ꯆꯥꯁꯜꯂꯗꯤ
ꯑꯥ ꯊꯥꯡꯃꯩꯕꯟꯒꯤ ꯃꯤꯃꯤꯁꯤꯡꯁꯨ ꯆꯦ ꯊꯥꯏꯅ ꯑꯩꯈꯣꯏꯅ ꯈꯪꯉꯛꯄꯗ ꯑꯗꯨꯃꯥꯏꯅ ꯐꯝꯃꯝꯗꯦꯕ ꯆꯦꯛꯅꯒ ꯁꯥꯔꯝꯗꯦꯕ ꯑꯥ ꯑꯥ ꯑꯥ ꯄꯛꯂꯣꯡꯅ ꯇꯧꯔꯒ ꯐꯝꯃꯝ ꯃꯇꯝꯗꯨꯗꯤ ꯌꯥꯝ ꯍꯥꯎꯋꯦ ꯑꯗꯣ ꯍꯧꯖꯤꯛꯅ ꯑꯩꯈꯣꯏꯒꯤ ꯃꯍꯥꯎꯗꯤ ꯀꯌꯥ ꯌꯥꯎꯗ꯭ꯔꯦꯕꯀꯣ ꯍꯧꯖꯤꯛ ꯁꯤꯅ ꯃꯣꯔꯣꯛ ꯃꯍꯤ ꯂꯥꯡꯉꯒ ꯑꯥ ꯍꯣꯏ ꯃꯍꯤ ꯏꯔꯥꯡ ꯂꯥꯡꯉꯒ ꯀꯩꯁꯨ ꯌꯥꯝ ꯀꯟꯅ ꯍꯥꯎꯕ ꯑꯣꯏꯗ꯭ꯔꯦꯗꯅ ꯊꯥꯏꯅꯗꯤ ꯌꯥꯝ ꯍꯥꯎꯔꯝꯃꯦꯕ ꯃꯤ ꯃꯤ ꯁꯤꯡꯖꯨ ꯍꯥꯏꯔꯒ ꯍꯥꯎꯇ꯭ꯔꯅꯦ
ꯍꯧꯖꯤꯛꯇꯤ ꯚꯥꯏꯔꯦꯜ ꯏꯁꯄꯣꯠ ꯑꯣꯏꯈ꯭ꯔꯦ ꯑꯣꯏꯈ꯭ꯔꯦꯗꯤ ꯑꯩꯈꯣꯏꯒꯤ ꯃꯐꯝꯗꯨꯁꯨ ꯑꯗꯨꯝ ꯀꯩꯅꯣ ꯑꯣꯏꯔꯕꯅꯤꯅ ꯍꯥꯟꯅꯗꯒꯤ ꯆꯥꯎꯅ ꯃꯅꯨꯡꯗ ꯆꯪꯁꯤꯜꯂꯒ ꯑꯃꯨꯛ ꯁꯥꯔꯕꯅꯤꯅ ꯃꯤꯗꯨꯁꯨ ꯅꯨꯃꯤꯗꯥꯡ ꯋꯥꯏꯔꯝꯒꯦ ꯁꯨꯝ ꯁꯝꯅ ꯌꯥꯝ ꯍꯣꯡꯅ ꯂꯨꯄꯥ ꯆꯅꯤ ꯆꯍꯨꯝ ꯄꯥꯏꯔ ꯆꯥꯔꯨ ꯌꯥꯏꯗꯅ
ꯍꯣꯏ ꯍꯣꯏ ꯍꯣꯏ ꯍꯣꯏ
ꯐꯥꯁ ꯐꯨꯗ ꯑꯝꯇ ꯆꯪꯉꯨꯔꯦꯅ ꯈꯜꯂꯣ
ꯎꯝ
ꯆꯧ ꯑꯃꯒꯤ ꯄ꯭ꯂꯦꯠ ꯃꯃꯜꯗꯗ ꯑꯗꯨꯒꯤ ꯁꯤꯡꯖꯨ ꯑꯃꯒꯤ ꯁꯤꯡꯖꯨ ꯑꯍꯨꯝ ꯃꯔꯤꯒꯤ ꯄꯩꯁꯥ ꯌꯧꯗ꯭ꯔꯅꯤ ꯃꯃꯜ
ꯎꯝ
ꯑꯗꯨꯅ ꯀꯩꯅꯣꯗ ꯑꯗꯨꯒꯨꯝꯕꯗ ꯁꯝꯅ ꯍꯥꯏꯔꯕꯗ ꯂꯥꯏꯔꯕꯒꯤ ꯒꯤ ꯐꯥꯁ ꯐꯨꯗ
ꯎꯝ ꯂꯥꯏꯔꯕꯒꯤ ꯍꯣꯏ ꯊꯥꯏꯅꯒꯤ ꯑꯗꯣ ꯀꯩꯅꯣꯒꯤ ꯗꯤ ꯑꯦꯝ ꯀꯣꯂꯦꯖ ꯃꯃꯥꯡꯒꯤꯗ ꯄꯔꯦꯡꯒ ꯐꯝꯃꯤꯗꯣ
ꯍꯧꯖꯤꯛꯇꯤ ꯀꯌꯥ ꯐꯝꯗ꯭ꯔꯦ ꯑꯗꯨꯗꯣ ꯑꯩꯅ ꯍꯜꯂꯛꯄꯗ ꯎꯝ ꯑꯩꯅ ꯍꯜꯂꯛꯄꯗ ꯊꯦꯡꯅꯗꯕꯩꯔꯗꯤ ꯈꯪꯗꯦ ꯃꯣꯏ ꯑꯗꯣ ꯃꯣꯏ ꯑꯗꯨꯒꯤ ꯁꯪ ꯁꯥꯔ ꯁꯥꯔ ꯃꯆꯥ ꯃꯆꯥꯕꯨꯗꯤ ꯂꯩꯕ ꯑꯩꯅ ꯑꯗꯨꯝ ꯅꯨꯡꯊꯤꯟ ꯆꯠꯄ ꯑꯃ ꯑꯃ ꯆꯠꯄꯗ ꯀꯌꯥ ꯊꯦꯡꯅꯗ꯭ꯔꯦꯕ ꯃꯣꯏꯗꯣ ꯍꯧꯖꯤꯛꯇꯤ ꯗꯦꯦꯝ ꯀꯣꯂꯦꯖ ꯎꯝ ꯍꯧꯖꯤꯛꯇꯤ ꯗꯤ ꯑꯦꯝ ꯀꯣꯂꯦꯖꯀꯤ ꯁꯥꯇ꯭ꯔꯁꯨ ꯀꯌꯥ ꯀꯥꯟꯅꯗꯕ ꯃꯥꯜꯂꯤ ꯑꯗꯨ ꯀꯌꯥꯁꯨ ꯆꯥꯕ ꯊꯣꯛꯅꯗ꯭ꯔꯕ ꯃꯥꯜꯂꯤ
ꯑꯥ ꯃꯤꯁꯤꯡꯁꯦ ꯍꯧꯖꯤꯛꯀꯥꯟꯗꯤ ꯑꯅꯧ ꯑꯅꯧꯕ ꯃꯄꯥꯥꯟꯂꯣꯝꯒꯤ ꯐꯥꯁ ꯐꯨꯗꯁꯤꯗ ꯃꯌꯥꯝ ꯍꯥꯞ ꯈꯣꯠꯅꯔꯕꯅꯤꯅ ꯑꯗꯨꯒꯨꯝꯕ ꯑꯣꯏꯅ ꯊꯤꯅꯔꯛꯑꯦꯕ ꯏꯁꯇꯦꯟꯗꯔꯠ ꯋꯥꯡꯕ ꯊꯤꯅꯔꯛꯄꯗꯣ
ꯑꯗꯨꯏ ꯃꯊꯛꯇ ꯑꯃꯨꯛ ꯑꯣꯟꯂꯥꯏꯟ ꯁꯥꯔꯚꯤꯁ ꯑꯃꯨꯛ ꯂꯥꯛꯁꯜꯂꯅꯤ
ꯑ ꯑꯣꯟꯂꯥꯏꯟ ꯁꯔꯚꯤꯁꯁ ꯑꯃꯨꯛꯛꯇ ꯇꯔꯦ
ꯑꯩꯅ ꯄꯥꯝꯕ ꯑꯆꯥꯄꯣꯠꯇꯣ ꯑꯣꯗꯔꯛ ꯇꯧꯁꯟꯈ꯭ꯔꯅꯤ ꯊꯤꯜꯂꯛꯑꯒ ꯑꯗꯨꯗꯤ ꯆꯠꯄꯒꯤ ꯃꯇꯝꯁꯨ ꯃꯥꯡꯗ꯭ꯔꯦ
ꯎꯝ
ꯑꯗꯨꯅ ꯃꯤꯁꯤꯡꯁꯦ ꯍꯧꯖꯤꯛꯀꯥꯟꯁꯦ ꯆꯠꯅꯤꯡꯕ ꯈꯣꯠꯅꯤꯡꯕ ꯀꯅꯥꯝ ꯐꯥꯎꯅꯗ꯭ꯔꯦꯕ
ꯍꯣꯏ ꯊꯪꯗꯦꯒ ꯊꯥꯏꯅꯅꯦꯍꯦꯇ ꯍꯂ ꯂꯩ
ꯊꯥꯏꯅꯒꯤ ꯀꯨꯝꯍꯩ ꯍꯔꯥꯎꯃꯛꯇ ꯑꯣꯏꯔꯦ ꯃꯣꯏꯅ ꯌꯥꯝ ꯊꯤ ꯅꯨꯡꯉꯥꯏꯕ ꯍꯦꯜꯂꯤꯗ
ꯎꯝ
ꯍꯧꯖꯤꯛꯀꯥꯟꯁꯤꯗꯤ ꯀꯩꯅꯣ ꯉꯥꯛꯇ ꯉꯥꯏꯔꯕꯅꯤꯅ ꯃꯆꯜ ꯃꯔꯥꯡꯅ ꯍꯧꯣꯟꯕ ꯉꯥꯛꯇ ꯉꯥꯏꯔꯦ ꯊꯥꯏꯅꯒꯤ ꯑꯣꯔꯒꯥꯅꯤꯛꯀꯤ ꯑꯣꯏꯅ ꯃꯁꯥꯒꯤ ꯃꯍꯥꯎ ꯊꯣꯛꯆꯕꯤꯗꯣ ꯑꯝꯇ ꯌꯥꯎꯗ꯭ꯔꯦꯕ
ꯁꯤꯡꯖꯨꯗꯕꯨ ꯀꯩꯅꯣ ꯍꯧꯖꯤꯛꯇꯤ ꯍꯥꯞꯄꯤ ꯃꯌꯥꯝꯁꯦ ꯑꯃꯨꯛ ꯌꯦꯔꯨꯝ ꯍꯥꯞꯆꯤꯜꯂꯤ ꯀꯩ ꯀꯩꯅꯣ ꯈꯪꯗꯦ ꯄꯍꯥꯞ ꯇꯥꯞ ꯆꯠꯂꯁꯤ
ꯊꯥꯏꯅꯒꯤ ꯁꯤꯡꯖꯨꯒꯤ ꯃꯍꯥꯎ ꯍꯥꯏꯗꯤ ꯊꯣꯏꯗꯤꯡ ꯕꯦꯁꯣꯟꯒꯤ ꯃꯍꯥꯎꯗꯣ ꯃꯥꯡꯍꯟꯈ꯭ꯔꯕꯅꯦꯕ
ꯅꯪ ꯑꯗꯣ ꯍꯩꯕꯤ ꯃꯅꯥ ꯑꯗꯒꯤ ꯑꯋꯥꯊꯕꯤ ꯑꯩ ꯂꯐꯔꯥ ꯑꯃ ꯁꯨꯝꯃꯒ ꯀꯪꯍꯜꯂꯀꯥꯟꯗ ꯁꯣꯏꯕꯤꯗꯣ ꯑꯗꯨꯒꯤ ꯃꯍꯥꯎꯗꯣ ꯍꯧꯖꯤꯛꯇꯤ ꯐꯪꯗ꯭ꯔꯦ
ꯍꯧꯖꯤꯛ ꯑꯩꯈꯣꯏꯁꯨ ꯍꯧꯖꯤꯛ ꯅꯨꯡꯊꯤꯤꯟꯗ ꯑꯩꯁꯦ ꯊꯕꯛ ꯑꯃ ꯆꯠꯊꯣꯛꯎꯗꯅ ꯆꯥꯛ ꯊꯦꯡꯉꯦꯕ ꯆꯥꯕ ꯄꯨꯡꯍꯨꯝ ꯑꯍꯨꯝꯃꯨꯛ ꯇꯥꯔꯦ ꯗ ꯁꯤꯡꯖꯨ ꯂꯩꯍꯜꯂꯨꯏꯌꯦ ꯀꯩꯅꯣꯗꯒꯤ ꯑꯥ ꯂꯝꯗꯣꯡꯗꯒꯤ ꯑꯥ ꯑꯗꯣ ꯁꯤꯡꯖꯨꯗꯣ ꯃꯣꯔꯣꯛ ꯀꯥꯡꯁꯥ ꯁꯥꯔꯒꯅꯦ
ꯑꯗꯣ ꯑꯩꯗꯤ ꯃꯥꯏꯗꯨ
ꯍꯜꯂꯣ ꯇꯥꯗ꯭ꯔꯕ ꯍꯜꯂꯣ ꯍꯜꯂꯣ ꯎꯝ